ꯍꯜꯂꯣ ꯑ ꯇꯥꯔꯦ ꯇꯥꯔꯦ
ꯑꯥ ꯀꯩꯗꯧꯔꯝꯃꯤꯅꯣ
ꯑ ꯁꯨꯝ ꯀꯩꯅꯣ ꯇꯧꯔꯤꯅꯦ ꯌꯦꯟꯖꯥꯡ ꯁꯦꯝꯃꯝꯃꯤꯖꯥꯅꯤ ꯃꯅꯥ ꯃꯁꯤꯡ ꯎꯝ
ꯀꯩꯀꯩ ꯏꯟꯖꯥꯡ ꯊꯣꯡꯗꯣꯏꯅꯣ
ꯑ ꯁꯨꯝ ꯀꯩꯅꯣ ꯃꯅꯥ ꯃꯁꯤꯡꯗꯤ ꯀꯩꯅꯣ ꯅꯨꯡꯗꯥꯡꯗꯤ ꯑꯩꯈꯣꯏꯒꯤ ꯐꯦꯃꯦꯂꯤꯗꯤ ꯃꯅꯥ ꯃꯁꯤꯡꯅ ꯑꯅꯝꯕ ꯆꯥꯖꯩ ꯑꯗꯣ ꯃꯅꯥ ꯃꯁꯤꯡꯁꯦ ꯃꯥꯔꯀꯦꯇꯤꯡ ꯆꯠꯂꯨꯕꯒꯤ ꯆꯠꯂꯨꯕꯒꯤ ꯑꯩꯈꯣꯏ ꯀꯔꯤ ꯀꯔꯤ ꯆꯥꯛ ꯁꯦꯝꯗꯣꯛꯑꯝꯃꯤꯖꯥꯅꯤ
ꯑꯣ
ꯑ
ꯌꯥꯝ ꯐꯩꯌꯦ ꯃꯅꯥ ꯃꯁꯤꯡ ꯍꯣꯠꯅꯕꯤꯔꯤꯗꯣ ꯍꯧꯖꯤꯛꯀꯥꯟꯗꯤ ꯁꯥ ꯉꯥ ꯑꯣꯛ ꯌꯦꯟ ꯑꯅꯝꯕꯅ ꯇꯧꯅꯔꯦ ꯄꯥꯝꯅꯔꯦ ꯍꯥꯏꯇꯥꯔꯦ ꯑꯗꯨꯅ ꯂꯥꯏꯅꯥ ꯖꯥꯠ ꯖꯥꯠ ꯊꯣꯛꯂꯛꯑꯦꯗꯅꯀꯣ ꯃꯅꯥ ꯃꯁꯤꯡ ꯁꯤꯖꯤꯟꯅꯕ ꯌꯥꯝ ꯐꯩ ꯌꯥꯔꯤꯈꯩ ꯃꯅꯥ ꯃꯁꯤꯡ ꯐꯥꯏꯕꯔꯒꯤ ꯄꯣꯠꯁꯦ ꯁꯤꯖꯤꯟꯅꯕꯤꯌꯨ ꯅꯪ ꯍꯥꯏ ꯗꯣꯛꯇꯔꯅ ꯂꯥꯎꯔꯤꯁꯤꯡꯗꯨ
ꯍꯣꯏ ꯍꯣꯏ ꯑꯗꯨ ꯍꯧꯖꯤꯛꯀꯤ ꯃꯅꯥ ꯃꯁꯤꯡ ꯍꯥꯏꯁꯦ ꯃꯅꯤꯄꯨꯔꯗꯁꯨ ꯉꯥꯏꯔꯦ ꯑꯃ ꯉꯥꯏꯔꯦ ꯑꯩꯈꯣꯏ ꯃꯅꯥ ꯃꯁꯤꯡ ꯍꯥꯏꯁꯦ ꯍꯧꯖꯤꯛꯀꯤ ꯑꯩꯈꯣꯏꯒꯤ ꯃꯇꯝ ꯃꯇꯝꯒꯤ ꯑꯣꯏꯕ ꯇꯤꯜꯍꯥꯛ ꯍꯤꯗꯥꯛ ꯍꯥꯏꯇꯥꯔꯦꯅꯦꯀꯣ ꯇꯤꯜꯍꯥꯛ ꯍꯤꯗꯥꯛꯁꯦ ꯌꯥꯝ ꯌꯥꯝꯅ ꯆꯥꯏꯁꯤꯟꯕꯅꯤꯅ ꯑꯩꯈꯣꯏꯅ ꯃꯁꯤꯁꯨ ꯆꯥ ꯕꯗꯁꯨ ꯈꯔ ꯆꯦꯛꯁꯤꯟꯗꯕ ꯌꯥꯗꯦ
ꯃꯥꯅꯦ
ꯑ ꯍꯧꯖꯤꯛꯀꯤ ꯑꯩꯈꯣꯏꯅ ꯆꯥ ꯆꯥꯕ ꯆꯥꯔꯁꯨ ꯃꯅꯥ ꯃꯁꯤꯡ ꯑꯣꯏ ꯆꯥꯁꯨ ꯑꯩꯈꯣꯏ ꯗꯥꯛꯇꯔꯁꯤꯡꯅꯗꯤ ꯑꯦꯛꯁꯄꯥꯔꯠꯁꯤꯡꯅꯗꯤ ꯃꯅꯥ ꯃꯁꯤꯡ ꯆꯥꯕꯤꯌꯨꯅ ꯍꯥꯏ ꯑꯦ ꯑꯗꯨꯕꯨ ꯑ ꯆꯥꯕꯁꯦ ꯃꯅꯥ ꯃꯁꯤꯡ ꯑꯣꯏꯔꯁꯨ ꯑꯩꯈꯣꯏ ꯀꯤꯁꯜꯂꯛꯑꯕꯅꯤ
ꯆꯨꯝꯃꯦ ꯌꯥꯝ
ꯑ ꯇꯤꯜ ꯍꯤꯗꯥꯛ ꯃꯌꯥꯝꯁꯦ ꯑ
ꯊꯥꯖꯤꯜꯂꯕꯅꯤꯅ ꯃꯅꯥ ꯃꯁꯤꯡ ꯆꯥꯔꯁꯨ ꯅꯥꯔꯦ ꯆꯥꯗ꯭ꯔꯁꯨ ꯌꯥꯗꯦ ꯆꯥꯔꯁꯨ ꯐꯕꯗꯤ ꯅꯠꯇ꯭ꯔꯦ ꯇꯧꯔꯤꯁꯦ
ꯎꯝ ꯃꯗꯨꯗ ꯆꯥꯏꯔꯤꯕ ꯃꯅꯥ ꯃꯁꯤꯡꯗ ꯆꯥꯏꯔꯤꯕ ꯃꯌꯥꯝꯗꯣ ꯂꯣꯏꯅ ꯆꯨꯞꯁꯤꯟꯈ꯭ꯔꯅꯤ ꯑꯩꯈꯣꯏ ꯃꯤꯑꯣꯏꯕꯅ ꯆꯥꯁꯤꯟꯈꯔꯒ ꯑꯩꯈꯣꯏꯗꯁꯨ ꯑꯗꯨꯝ ꯑꯃꯗꯨ ꯌꯥꯎꯍꯧꯔꯕꯅꯦꯕ
ꯃꯥꯅꯦ ꯃꯥꯅꯦ
ꯃꯁꯤꯅꯤ ꯂꯨꯔꯤꯁꯦ ꯑꯩꯈꯣꯏꯅꯗꯤ ꯃꯅꯥ ꯃꯁꯤꯡ ꯆꯥꯏꯅ ꯀꯩꯅꯣ ꯇꯧꯔꯤꯕ ꯑꯗꯨ ꯃꯅꯥ ꯃꯁꯤꯡꯁꯤꯗꯨꯗ ꯑꯩꯈꯣꯏꯒꯤ ꯀꯩꯅꯣ ꯇꯧ ꯀꯔꯤ ꯍꯥꯞꯄꯤꯅꯣ ꯀꯔꯤ ꯀꯩꯅꯣ ꯇꯧꯔꯤꯅꯣꯗꯣ ꯑꯩꯈꯣꯏ ꯈꯤꯇꯪꯁꯨ ꯑꯩꯈꯣꯏ ꯆꯦꯛꯁꯤꯟꯗꯕꯁꯨ ꯌꯥꯗ꯭ꯔꯦ ꯑꯗꯨꯇꯩꯗꯒꯤ ꯇꯁꯦꯡꯅ ꯍꯥꯏꯔꯕꯗ ꯑꯩꯈꯣꯏꯒꯤ ꯃꯄꯥꯟꯂꯣꯝꯗꯒꯤ ꯄꯨꯁꯤꯜꯂꯛꯏꯕ ꯃꯅꯥ ꯃꯁꯤꯡ ꯀꯣ ꯑ ꯉ ꯉ ꯍꯥꯏ ꯇꯥꯔꯦꯅꯦ ꯃꯄꯥꯜ ꯂꯝꯗ ꯄꯨꯁꯤꯜꯂꯛꯏꯕ ꯉꯥ ꯑꯁꯤꯃꯛꯇꯁꯨ ꯑꯩꯈꯣꯏꯅ ꯊꯥ ꯑꯃ ꯊꯝꯕꯗ ꯑꯩꯈꯣꯏꯒꯤ ꯐꯅ ꯐꯣꯟꯖꯤꯟꯗ ꯐꯅ ꯂꯥꯑ ꯑꯃ ꯐꯣꯟꯖꯤꯟꯗ ꯊꯝꯃꯁꯨ ꯑꯃꯗ ꯊꯝꯃꯁꯨ ꯑꯩꯈꯣꯏꯒꯤ ꯆꯨꯝꯅ ꯅꯣꯔꯃꯦꯜ ꯑꯣꯏꯇꯥꯔꯗꯤ ꯑꯥ ꯑꯩꯈꯣꯏ ꯀ ꯀ ꯇꯧꯔꯗꯤ ꯀꯩꯁꯨ ꯑꯗꯨꯃꯥꯏꯅ ꯄꯨꯝꯗꯕ ꯉꯝꯃꯣꯏꯕ
ꯌꯥꯝ ꯆꯨꯝꯃꯦ ꯍꯥꯏꯔꯤꯗꯣ
ꯑ ꯍꯧꯖꯤꯛꯇꯤ ꯊꯥ ꯑꯃ ꯊꯝꯃꯁꯨ ꯄꯨꯝꯈ꯭ꯔꯦ ꯄꯠꯇ꯭ꯔꯦ ꯑꯗ ꯑꯩꯈꯣꯏꯅ ꯀꯔꯤ ꯆꯥ ꯆꯥ ꯂꯩꯅ ꯀꯔꯤ ꯇꯧꯔꯤꯕꯅꯣ ꯑꯣ ꯑꯩꯈꯣꯏꯅꯁꯨ ꯈꯤꯇꯪ ꯆꯦꯛꯁꯤꯟꯕꯤꯕ ꯃꯊꯧ ꯇꯥꯕ꯭ꯔꯅ ꯈꯜꯂꯦꯗ
ꯃꯥꯅꯦ ꯃꯥꯅꯦ
ꯌꯥꯔꯤꯈꯩꯗꯤ ꯑꯩꯈꯣꯏꯒꯤ ꯂꯣꯀꯦꯜꯒꯤ ꯑꯣꯏꯕ ꯆꯤꯟꯖꯥꯛꯁꯤꯡꯁꯨ ꯑꯩꯈꯣꯏ ꯃꯅꯥ ꯃꯁꯤꯡ ꯑꯣꯏꯔꯁꯨ ꯆ ꯆꯥꯅꯕ ꯍꯣꯠꯅꯕꯤꯕ
ꯎꯝ
ꯑꯗꯨꯕꯨ ꯃꯥꯔꯀꯦꯠꯇ ꯀꯩꯊꯦꯜꯗ ꯊꯣꯛꯈ꯭ꯔꯗꯤ ꯁꯤꯁ ꯀꯔꯝꯕꯅꯣꯀꯅꯣ ꯀꯔꯝꯕꯅ ꯀꯩꯅꯣ ꯇꯧꯔꯤꯅꯣ ꯑꯩꯈꯣꯏ ꯍꯥꯏꯗꯤ ꯐꯥꯏꯅ ꯇꯧꯕ ꯅꯪ ꯐꯣꯟꯠꯇꯗ ꯀꯩꯅꯣ ꯈꯟꯗꯣꯛꯄ ꯈꯟꯖꯤꯟꯕ ꯉꯝꯕ ꯅꯠꯇꯦꯕ
ꯍꯣꯏ
ꯑꯗꯣ ꯑꯩꯈꯣꯏꯅ ꯌꯥꯔꯤꯈꯩꯗꯤ ꯆꯦꯛꯁꯤꯟꯕ ꯑꯗꯨ ꯈꯨꯗꯣꯡꯊꯤꯕ ꯑꯊꯣꯛ ꯇꯅ ꯍꯣꯏ ꯑꯩꯈꯣꯏꯒꯤ ꯌꯨꯝ ꯈꯨꯗꯤꯡꯒꯤ ꯗꯥꯇꯤꯁꯇ ꯑ ꯀꯦꯝꯁꯟ ꯑ ꯑ ꯇꯝꯊꯤ ꯇꯝꯊꯤꯔꯕ ꯂꯥꯏꯅꯥ ꯑꯁꯤ ꯌꯥꯝꯅꯥ ꯅꯥꯔꯩꯁꯦ
ꯃꯥꯅꯤ
ꯑꯩꯈꯣꯏꯒꯤ ꯆꯤꯟꯖꯥꯛꯁꯤꯅꯁꯨ ꯃꯈꯥ ꯄꯣꯟꯕ꯭ꯔꯥ ꯍꯥꯏꯅꯁꯨ ꯈꯜꯂꯛꯑꯕꯅꯦ ꯃꯌꯥꯝꯁꯦ
ꯃꯥꯅꯦ ꯂꯥꯏꯅꯥ ꯃꯌꯥꯝꯁꯦ ꯆꯤꯟꯖꯥꯛꯇꯒꯤ ꯉꯥꯛꯇꯅꯦ ꯆꯥꯗꯕꯗꯤ ꯌꯥꯗꯕꯅꯤꯅ ꯂꯣꯏꯅ ꯆꯥꯁꯜꯂꯅꯤ ꯆꯥꯁꯟꯕꯗꯒꯤꯩ ꯊꯣꯛꯂꯛꯄ ꯉꯥꯛꯇ ꯇꯅꯤꯗꯅꯀꯣ ꯑꯗꯨꯗ ꯑꯩꯈꯣꯏꯅ ꯈꯟꯗꯣꯛ ꯈꯟꯖꯤꯟꯗꯤ ꯍꯩꯇꯕꯅꯤꯅ ꯈꯪꯕ ꯉꯝꯗꯕꯅꯤꯅ ꯑꯗꯨꯝ ꯆꯥꯁꯟ ꯈ꯭ꯔꯒ ꯄꯣꯛꯂꯛꯄ ꯂꯥꯏꯅꯥ ꯉꯥꯛꯇ ꯑꯣꯏꯗꯣꯏꯅꯦꯕ
ꯑ ꯑ ꯁꯣꯝꯒꯤꯗꯤ ꯑꯗꯨꯝ ꯚꯦꯖꯤꯇꯦꯔꯤꯌꯦꯟ ꯑꯣꯏꯝꯕꯤꯕ꯭ꯔꯥ ꯅꯠꯇ꯭ꯔꯒ ꯑꯗꯨꯝ ꯉꯥ ꯆꯥꯛ ꯃꯇꯝ ꯃꯇꯝꯗꯨꯒꯤ ꯑꯣꯏꯕ ꯑꯗꯨꯝ ꯉꯥ ꯆꯥꯛ ꯑꯗꯨꯝ ꯆꯥꯕꯤ ꯦ
ꯑꯣ ꯃꯇꯝ ꯃꯇꯝꯒꯤ ꯑꯣꯏꯕ ꯆꯥꯕꯗꯤ ꯆꯥꯏ ꯑꯗꯣ ꯚꯦꯖꯤꯇꯦꯕꯜꯅ ꯑꯅꯝꯕꯗꯤ ꯆꯥꯕ ꯄꯥꯝꯃꯦ ꯍꯥꯏꯇꯥꯔꯦ
ꯍꯣꯏ ꯍꯣꯏ
ꯑꯉꯥꯡ ꯅꯨꯨꯕꯤꯅꯗꯤ ꯄꯥꯝꯕ ꯅꯠꯇꯦ
ꯑꯥ
ꯑꯉꯥꯡ ꯅꯨꯕꯤꯗꯤ ꯁꯥ ꯉꯥ ꯄꯥꯝꯃꯦꯕ ꯚꯤꯖꯤꯇꯦꯕꯜꯁꯦ ꯑꯉꯥꯡꯈꯩꯗꯗꯤ ꯆꯥꯅꯤꯡꯕ ꯄꯣꯛꯇꯦ ꯑꯩꯈꯣꯏꯅ ꯅꯝꯗꯅꯀꯣ ꯐ ꯐꯠꯇ ꯇꯥꯛꯄꯤꯔꯒ ꯄꯤꯖꯗꯗꯤ ꯌꯥꯗꯕꯅꯤꯅ ꯑꯗꯨꯝ ꯈꯔ ꯑꯗꯨꯗ ꯄꯤꯖꯔꯦ ꯍꯥꯏꯇꯥꯔꯦ
ꯍꯣꯏ ꯑꯗꯣ ꯑꯉꯥꯡ ꯅꯨꯕꯤ ꯍꯥꯏꯁꯦ ꯑꯈꯣꯏꯅ ꯇꯥꯛꯄꯤꯕ ꯇꯝꯕꯤꯕꯒꯤ ꯃꯈꯥꯁꯨ ꯌꯥꯝꯅ ꯄꯣꯟꯒꯔꯥꯕꯅꯤ ꯐꯣꯟ ꯑꯣꯜꯂꯤꯗ ꯄꯦꯔꯦꯟꯁꯤꯡꯅꯁꯨ ꯑꯗꯨꯝ ꯃꯣꯏꯅ ꯍꯩꯅꯅꯕ ꯍꯣꯠꯅꯕꯤꯒꯗꯧꯅꯦꯕ
ꯎꯝ
ꯑ ꯍꯜꯂꯣ
ꯇꯥꯏꯌꯦ
ꯑꯣ ꯑꯣ
ꯑꯩꯈꯣꯏꯒꯤ ꯄꯦꯔꯦꯟꯁꯁꯤꯡꯅꯁꯨ ꯑꯗꯨꯝ ꯑ ꯑꯉꯥꯡꯁꯤꯡꯅ ꯁꯤ ꯄꯥꯝꯃꯤ ꯁꯤ ꯄꯥꯝꯃꯤꯅ ꯍꯥꯏꯔꯁꯨ ꯑꯗꯨꯝ ꯃꯣꯏꯒꯤ ꯑꯄꯥꯝꯕ ꯉꯥꯛꯇ ꯄꯤꯕꯗꯤ ꯌꯥꯗ꯭ꯔꯝꯅꯤꯅꯀꯣ ꯑꯈꯣꯏꯅ ꯗꯨ ꯌꯥꯔꯤꯈꯩ ꯁꯦꯝꯗꯣꯛꯈꯤꯗꯅ ꯀꯩꯅꯣ ꯇꯧꯕꯕꯤꯗꯅ ꯁꯤ ꯐꯩ ꯁꯤꯅ ꯐꯕꯅꯤ ꯁꯤꯅ ꯐꯠꯇꯕꯅꯤ ꯍꯥꯏꯕꯁꯤꯁꯨ ꯇꯥꯛꯄꯤꯕꯒꯤ ꯃꯈꯥꯁꯨ ꯄꯣꯟꯕ꯭ꯔ ꯈ ꯑꯜꯂꯤ
ꯌꯥꯝ ꯆꯨꯝꯃꯦ ꯍꯥꯏꯕꯤꯔꯤꯗꯨꯁꯨ
ꯑ ꯍꯧꯖꯤꯛꯀꯤ ꯃꯇꯝꯗꯗꯤ ꯃꯃꯥ ꯃꯄꯥ ꯑꯣꯏꯕꯁꯤꯡꯅꯁꯨ ꯑ ꯃꯆꯥꯁꯤꯡꯁꯦ ꯀꯥ ꯍꯦꯟꯅ ꯅꯨꯡꯁꯤ ꯕꯒꯤꯅꯤ ꯈꯪꯗꯦ ꯑꯃꯅꯤ ꯈꯪꯗꯦ ꯍꯣꯏ ꯃꯆꯥꯖꯤꯡꯁꯤꯅ ꯍꯥꯏꯕꯁꯦ ꯑꯗꯨꯝ ꯏꯟꯕꯒꯤ ꯃꯃꯤ ꯑꯃꯁꯨ ꯑ ꯑꯗꯨꯝ ꯎꯗꯕ ꯅꯠꯇꯦ ꯑꯗꯨꯝ ꯎꯏꯌꯦꯕ ꯑ ꯃꯆꯥꯁꯤꯡꯅ ꯑꯦ ꯁꯤ ꯇꯧꯒꯦ ꯁꯤ ꯇꯧꯒꯦ ꯍꯥꯏꯔꯤꯒꯩ ꯇꯧꯕ ꯑꯗꯨꯝ ꯃꯃꯥ ꯃꯄꯥꯁꯤꯡ ꯁꯤꯡꯁꯤꯁꯨ ꯑꯗꯨꯝ ꯌꯥꯎꯗꯕ ꯅꯠꯇꯦ ꯑꯗꯨꯝ ꯑ ꯁꯣꯝꯒꯤ ꯂꯩꯀꯥꯏ ꯂꯩꯀꯥꯏꯗꯁꯨ ꯑꯗꯨꯝ ꯊꯦꯡꯅꯕꯤꯔꯝꯒꯅꯤ
ꯎꯝ ꯌꯥꯝ ꯊꯦꯡꯅꯒꯔ꯭ꯖꯥꯅꯤ
ꯑꯥ
ꯍꯧꯖꯇꯤ ꯑꯉꯥꯡ ꯑꯣꯏꯅ ꯉꯝ ꯉꯝꯈꯠꯂꯛꯄꯒꯤ ꯃꯑꯣꯡ ꯑꯃ ꯁꯨꯝ ꯎꯈꯠꯅꯔꯦꯕ ꯑꯉꯥꯡꯁꯤꯡꯁꯤꯅ ꯍꯥꯏꯕꯗꯨ ꯌꯥꯗ꯭ꯔꯒꯗꯤ
ꯑꯥ
ꯍꯥꯏꯕꯒꯤ ꯀꯩꯅꯣ ꯃꯑꯣꯡꯁꯦ ꯑꯉꯥꯡ ꯌꯥꯅꯕꯒꯤ ꯆꯠꯂꯛ ꯄꯒꯤ ꯇꯥꯏꯞꯇ ꯁꯨꯝ ꯎꯔꯛꯑꯦꯕ
ꯎꯝ
ꯄꯦꯔꯦꯟꯁꯤꯡꯁꯤꯁꯨ
ꯎꯝ
ꯊꯥꯏꯅꯗꯤ ꯆꯩꯩꯅ ꯀꯩꯅ ꯑꯉꯥꯡꯁꯤꯡꯗꯤ ꯐꯨꯕ ꯈꯣꯠꯄ ꯀꯞꯄ ꯈꯣꯠꯄꯗꯣ ꯍꯧꯖꯤꯛꯀꯥꯟꯗꯤ ꯑꯃꯠꯇꯁꯨ ꯇꯥꯒꯤꯗ꯭ꯔꯦꯕꯀꯣ
ꯍꯣꯏ ꯍꯣꯏ ꯎꯝ ꯊꯥꯏꯅꯗꯤ ꯑꯈꯣꯏꯅ ꯀꯩꯅꯣ ꯇꯧꯔꯛꯄꯗ ꯏꯁ꯭ꯀꯨ ꯏꯁꯀꯨꯂꯤꯡ ꯃ ꯇꯝꯗꯗꯤ ꯑꯈꯣꯏꯕꯨ ꯇꯥꯛꯄꯤ ꯇꯝꯕꯤꯔꯤꯕ ꯑꯣꯖꯥꯁꯤꯡ ꯑꯣꯖꯥꯁꯤꯡꯗꯨꯅ ꯐꯨꯕ ꯗ ꯆꯩꯕꯗ ꯑ ꯀꯔꯤꯁꯨ ꯀꯩꯅꯣ ꯇꯧꯅꯗꯦ ꯍꯧ ꯖꯤꯛꯀꯤ ꯃꯇꯝꯗꯗꯤ ꯑ ꯍꯧꯖꯤꯛꯀꯤ ꯃꯇꯝꯗꯗꯤ ꯗꯤ ꯈꯤꯇꯪ ꯀꯩꯅꯣ ꯑ ꯇꯧꯕꯗ ꯑ ꯑꯣꯖꯥꯁꯤꯡꯅꯁꯨ ꯈꯤꯇꯪ ꯐꯨꯕ ꯆꯩ ꯕ ꯑꯗꯩ ꯈꯤꯇꯪ ꯏꯚꯟ ꯗꯥꯛ ꯑꯃ ꯇꯥꯒꯤꯕ ꯈꯤꯇꯪ ꯁꯣꯛꯈꯤꯕꯗꯁꯨ ꯑ ꯄꯦꯔꯦꯟꯁ ꯀꯩꯅꯣ ꯇꯧꯔꯀꯥꯟꯗ ꯁ꯭ꯀꯨꯟꯗ ꯇ ꯄꯥꯊꯣꯛ ꯂꯥꯟꯊꯣꯛ ꯊꯣꯛꯏꯗꯅ ꯑ ꯃꯁꯤꯁꯨ ꯐꯠ ꯇꯕ꯭ꯔꯅ ꯑꯩꯗꯤ ꯈꯟꯖꯩ
ꯃꯥꯅꯦ
ꯑꯗꯣ ꯀꯩꯅꯣ ꯇꯧꯔꯀꯥꯟꯗ ꯑꯩꯒꯤ ꯑꯩꯒꯤ ꯑꯉꯥꯡꯗꯨꯅ ꯀꯔꯤ ꯁꯣꯏꯕꯒꯤꯅꯣ ꯀꯔꯤ ꯇꯧꯕꯒꯤꯅꯣ ꯍꯥꯟꯅ ꯈꯤꯇꯪ ꯃꯨꯟꯅ ꯊꯤꯀꯠꯄꯤꯔꯒ ꯀꯔꯤꯅꯣ ꯀꯔꯥꯅꯣꯗꯣ ꯈꯟꯅꯔꯒ ꯑꯦ ꯁꯤꯅ ꯁꯤꯅ ꯁꯤ ꯇꯧꯕꯅꯤ ꯁꯤ ꯁꯤ ꯇꯧꯕꯒꯤꯅꯤ ꯍꯥꯏꯕꯗꯨ ꯈꯤꯇꯪ ꯈꯟꯊꯍꯟꯅꯤꯡꯕꯒꯤ ꯀꯩꯅꯣꯁꯨ ꯂꯩ ꯎꯝ
ꯃꯆꯥ ꯅꯨꯡꯁꯤꯕ ꯍꯦꯟꯕꯅꯤꯅ ꯑꯗꯨ ꯈꯟꯅꯗꯔꯦ ꯍꯧꯖꯤꯛꯇꯤ
ꯍꯣꯏ ꯍꯣꯏ ꯑ
ꯃꯆꯥꯒꯤ ꯃꯆꯥꯅ ꯆꯨꯝꯃꯝꯃꯅꯤ ꯃꯆꯥ ꯍꯥꯈꯟ ꯉꯥꯛꯇ ꯑꯣꯏꯅꯁꯨ ꯑꯗꯨꯨꯝ ꯎꯔꯛꯑꯦꯕ ꯑꯗꯨꯗꯨꯅ ꯃꯆꯥꯅ ꯑꯃꯨꯛ ꯅꯥꯎ ꯆꯥꯎꯔꯛꯇꯅ ꯃꯃꯥ ꯃꯄꯥꯗ ꯑꯃꯨꯛ ꯉꯝꯈꯠꯂꯛꯄ
ꯑꯥ ꯑꯥ ꯎꯝ
ꯑꯗꯨꯅꯤ ꯍꯧꯖꯤꯛ ꯇꯧꯔꯤꯁꯤ
ꯍꯣꯏ ꯍꯣꯏ ꯆꯨꯝꯃꯦ ꯌꯥꯝ ꯆꯨꯝꯃꯦ ꯑꯗꯨꯅ ꯀꯩꯅꯣ ꯁꯣꯏꯔꯛꯄꯗꯤ ꯍꯌꯦꯡ ꯑꯗꯨ ꯑꯩꯅ ꯁꯣꯏꯔꯛꯄꯗꯤ ꯁꯃꯥꯖꯇ ꯀꯣ ꯑꯗꯒꯤ ꯏꯃꯨꯡ ꯃꯅꯨꯡꯗ ꯒꯤ ꯂꯥꯟꯊꯣꯛꯑꯒ ꯑꯗꯒꯤ ꯁꯃꯥꯖꯇꯁꯨ ꯑꯩꯈꯣꯏꯒꯤ ꯂꯝꯆꯠ ꯕꯦꯕꯥꯔ ꯍꯥꯏꯕꯗꯨꯃ ꯌꯥꯎꯔꯛꯑꯣꯏꯗꯣꯔꯤꯕꯅꯤ ꯃꯣꯏꯅ ꯉꯝꯕ ꯀꯩꯅꯣ ꯇꯧꯋꯦꯗ ꯑꯩꯈꯣꯏꯒꯤ ꯉꯝꯅ ꯆꯠꯅꯤꯡꯕꯗꯣ ꯑꯗꯨꯒꯨꯝꯕꯒꯤ ꯏꯁꯇꯥꯏꯜ ꯑꯝꯗ ꯑꯗꯨꯝ ꯂꯥꯛꯀꯗꯣꯏꯅꯤ ꯀꯒꯤꯅꯣꯗ ꯃꯃꯥ ꯃꯄꯥ ꯑꯣꯏꯕꯁꯤꯡꯁꯤꯁꯨ ꯁ꯭ꯀꯨꯜꯒꯤ ꯑꯣꯖꯥꯅ ꯐꯨꯔꯛꯏ ꯏꯁꯦ ꯑꯩꯒꯤ ꯑꯉꯥꯡꯁꯤꯅ ꯀꯌꯥꯃꯨꯛ ꯉꯥꯎꯁꯤꯟꯅꯔꯝꯃꯦ ꯑꯩꯒꯤ ꯑꯉꯥꯡꯁꯤꯅ ꯀꯩꯗꯧꯔꯝꯕꯒꯤ ꯆꯩꯔꯥꯛ ꯐꯪꯉꯤꯅꯣ ꯀꯔꯤꯒꯤ ꯑꯣꯖꯥꯅ ꯐꯨꯕꯤꯔꯤꯕꯅꯣ ꯍꯥꯏꯕꯗꯣ ꯈꯟꯗꯔꯦꯕ ꯑ ꯑꯩꯒꯤ ꯑꯉꯥꯡꯁꯤꯅ ꯐꯅ ꯂꯥ ꯑꯃꯅ ꯂꯥꯟꯒꯦ ꯂꯥꯜꯂ ꯎ ꯂꯥ ꯂꯣꯏꯇꯣꯛꯎ ꯑꯩꯒꯤ ꯑꯉꯥꯡꯁꯤꯗ ꯐꯨꯕ ꯌꯥꯔꯣꯏ ꯍꯥꯏꯕꯒꯤ ꯀꯟꯁꯦꯞ ꯑꯝꯗ ꯑꯗꯨꯃꯥꯏꯅ ꯂꯩꯈ꯭ꯔꯕꯅꯤꯅ
ꯍꯌꯦꯡ ꯑ ꯇꯨꯡꯗꯗꯤ ꯑꯗꯨ ꯑꯩꯈꯣꯏꯒꯤ ꯁꯃꯥꯖꯇ ꯁꯣꯁꯦꯜ ꯀꯩꯅꯣꯁꯤꯗꯩꯁꯤꯗ ꯌꯥꯝꯅ ꯁꯣꯛꯂꯛꯀꯗꯣꯏꯅꯤ
ꯌꯥꯝ ꯆꯨꯝꯃꯦ ꯍꯥꯏꯔꯤꯗꯣ
ꯑꯣ ꯑꯗꯣ ꯌꯥꯔꯤꯈꯩꯗꯤ ꯑꯩꯈꯣꯏꯅꯁꯨ ꯑꯉꯥꯡꯁꯤꯡꯁꯤꯒꯤ ꯑꯩꯈꯣꯏꯅ ꯀꯨꯞꯅꯀꯣ ꯁꯦꯟꯅꯕꯤꯔꯒ ꯑꯩꯒꯤ ꯑꯉꯥꯡꯁꯤꯅ ꯄꯥꯝꯃꯤꯁꯤꯅ ꯀꯔꯤꯅꯣ ꯑꯩꯒꯤ ꯑꯉꯥꯡꯁꯤꯅ ꯑ ꯆꯠꯂꯤꯕ ꯀꯦꯔꯦꯛꯇꯔꯁꯦ ꯀꯔꯤꯅꯣ ꯍꯥꯏꯕꯁꯤꯗ ꯑꯩꯈꯣꯏ ꯃꯃꯥ ꯄꯥ ꯑꯣꯢꯕ ꯑꯈꯣꯢꯅꯖꯨ ꯌꯥꯝꯅ ꯊꯤꯗꯠꯐꯝꯁꯨ ꯊꯣꯛꯑꯦꯕ ꯑꯗꯨꯒ ꯑꯩꯈꯣꯏꯅ ꯏꯃꯥꯟꯅꯕ ꯑꯣꯏꯅ ꯑꯗꯒꯤ ꯀꯩꯅꯣꯁꯦ ꯐ꯭ꯔꯦꯟ ꯑꯃ ꯑꯣꯏꯅ ꯑꯗꯒꯤ ꯀꯩꯅꯣ ꯑꯃ ꯑꯣꯏꯅ ꯂꯨꯅ ꯇꯤꯟꯅꯔꯒ ꯃꯥꯒꯤ ꯑꯁꯣꯏꯕꯁꯦ ꯑꯩꯈꯣꯏꯅ ꯇꯕꯅ ꯍꯦꯟꯅ ꯐꯩꯌꯦꯅ ꯈꯜꯂꯦ
ꯌꯥꯝ ꯆꯨꯝꯃꯦ ꯍꯥꯏꯔꯤꯗꯣ ꯑꯩꯈꯣꯏꯅ ꯒꯥꯏꯗ ꯇꯧꯕꯤ ꯍꯥꯏꯇꯥꯔꯦꯀꯣ ꯃꯃꯥꯏ ꯆꯨꯝꯊꯣꯛꯄꯤ ꯇꯥꯔꯦ ꯑꯉꯥꯡꯁꯦ ꯀꯔꯣꯝꯗ ꯆꯠꯂꯤꯕꯅꯣ ꯀꯃꯥꯏꯅ ꯇꯧꯔꯤꯕꯅꯣ ꯑꯩꯗꯣ
ꯍꯣꯏ ꯍꯣꯏ
ꯒꯥꯏꯠ ꯑꯃ ꯌꯥꯝ ꯗꯔꯀꯥꯔ ꯇꯥꯏꯌꯦꯕ
ꯨꯎꯍꯨꯡ ꯑꯗꯨꯅꯤ ꯍꯧꯖꯤꯛꯀꯤ ꯃꯇꯝꯗꯗꯤ ꯑꯗꯨꯒꯤ ꯀꯩꯅꯣꯁꯦ ꯁꯨꯡꯌꯥꯎ ꯌꯥꯎꯗ꯭ꯔꯦ ꯃꯃꯥ ꯃꯄꯥ ꯏꯆꯥꯁꯤꯡꯁꯤꯅ ꯄꯦꯔꯦꯟꯁꯤꯡꯁꯤꯅ ꯑꯉꯥꯡꯁꯦ ꯀꯥ ꯍꯦꯟꯅ ꯍꯦꯟꯅ ꯅꯨꯡꯁꯤꯕꯀꯣ ꯑꯗꯨꯒꯤ ꯃꯃꯤ ꯑꯃꯁꯦ ꯌꯥꯝ ꯀꯟꯅ ꯇꯥꯕꯗꯧ ꯇꯧꯏꯤ ꯑ
ꯇꯑꯣꯦ ꯇꯎ
ꯐꯔꯦ ꯐꯔꯦ ꯑꯗꯨꯗꯤ ꯀꯣꯟꯅ ꯑꯃꯨꯛ ꯁꯥꯟꯅꯔꯁꯦ ꯊꯝꯃꯒꯦ
ꯍꯣ ꯍꯣ ꯐꯔꯦ ꯐꯔꯦ ꯎꯝ ꯅꯨꯡꯉꯥꯏꯔꯔꯦ